ꯍꯜꯂꯣ
ꯇꯥꯕ꯭ꯔꯣ
ꯑꯧ ꯇꯥꯏꯌꯦ
ꯅꯣꯡꯅꯤꯡꯉꯤꯍꯦ ꯅꯪꯁꯤꯗꯤ ꯀꯔꯤ ꯇꯧꯔꯒ ꯂꯩꯕ꯭ꯔꯣ
ꯑꯩꯗꯤ ꯐꯝꯃꯒ ꯂꯩꯌꯦ ꯅꯪꯗꯤ
ꯑꯩꯁꯨ ꯐꯝꯕꯨꯡꯗ ꯑ ꯐꯝꯃꯒ ꯂꯑꯦ ꯊꯕꯛ ꯆꯠꯇ꯭ꯔꯣ
ꯑꯩ ꯊꯕꯛ ꯆꯠꯂꯦ ꯊꯕꯛ ꯃꯐꯝꯗ ꯂꯩꯌꯦꯦ ꯍꯧꯖꯤꯛ ꯕ꯭ꯔꯦꯛ ꯃꯇꯝ ꯑꯣꯏꯕꯒꯤ ꯀꯣ ꯉꯥꯏꯍꯥꯛ ꯄꯣꯊꯥꯕꯗ ꯂꯩꯌꯦꯦ
ꯌꯥꯝ ꯐꯩꯅꯦ ꯅꯪꯁꯨ ꯊꯕꯛ ꯆꯠꯇꯦ ꯌꯨꯝꯗ ꯑꯗꯨꯝ ꯂꯩꯌꯦ ꯊꯕꯛ ꯇꯧꯗꯦꯅ ꯑꯩꯈꯣꯏꯗꯤ
ꯑꯣ
ꯔꯦ ꯕꯔꯥꯗ ꯂꯩꯕ꯭ꯔꯣ ꯅꯪꯁꯨ
ꯎꯝ ꯃꯔꯔꯗ
ꯀꯅꯥ ꯀꯅꯥ ꯀꯅꯥ ꯂꯩꯕ꯭ꯔꯣ
ꯑꯩꯒꯤ ꯏꯅꯥꯎꯅꯨꯄꯥ ꯑꯃꯒ ꯏꯅꯦꯒ ꯂꯩꯌꯦ ꯏꯅꯥꯎꯅꯨꯄꯥꯗꯣ ꯁ꯭ꯀꯨꯜ ꯀꯥꯔꯦ ꯀꯥꯔꯤꯑꯕ
ꯑꯣ ꯅꯣꯏ ꯑꯍꯨꯝ ꯂꯩꯕ
ꯎꯝ
ꯑꯗꯨꯒ ꯃꯣꯏ ꯀꯩꯅꯣ ꯈꯣꯏꯗꯤ ꯑꯃꯨꯛ ꯕꯔꯥ ꯑꯃ ꯂꯧ ꯂꯧꯕ
ꯃꯣꯏꯅ ꯑꯃꯨꯛ ꯇꯣꯉꯥꯟꯅ ꯕꯔꯥꯃꯨꯛ ꯂꯧꯕ ꯑꯩꯈꯣꯏꯒꯤ ꯍꯦꯛ ꯑꯣꯄꯣꯖꯤꯠꯇ
ꯑꯩꯗꯤ ꯅꯣꯏ ꯄꯨꯂꯞ ꯂꯩꯃꯤꯟꯅꯕ꯭ꯔꯅ ꯈꯟꯕꯅꯤꯅꯦ
ꯂꯥꯏ ꯀ ꯀꯩꯗ
ꯎꯝ ꯀ ꯏꯟꯁꯥꯡ ꯆꯥꯒꯦ
ꯍꯣꯏ ꯉꯁꯤ ꯑꯣꯛꯁꯥ ꯆꯥꯏꯌꯦ ꯅꯪꯗꯤ
ꯎꯝ ꯑꯩꯈꯣꯏꯗꯤ ꯑꯂꯨ ꯆꯥꯏ ꯑꯣꯛꯁꯥ ꯐꯥꯎꯕ ꯃꯁꯛ ꯎꯗ꯭ꯔꯦ ꯑꯩꯈꯣꯏꯗꯤ
ꯅꯪ ꯌꯨꯝꯗ ꯂꯩꯕ꯭ꯔꯣ
ꯑ ꯌꯨꯝꯗ ꯂꯩꯌꯦ ꯀꯩ ꯅꯨꯡꯉꯥꯏꯗ ꯊꯕꯛꯁꯨ ꯁꯨꯗꯦ ꯆꯥꯔꯒ ꯇꯨꯝꯃꯒ ꯑꯗꯨꯝ ꯂꯩꯕꯅꯤꯅ
ꯅꯨꯡꯁꯥ ꯁꯥꯗ꯭ꯔꯣ
ꯁꯥꯏꯌꯦ ꯉꯁꯥꯏꯗꯤ ꯅꯣꯡꯆꯨꯋꯦ ꯆꯨꯗ꯭ꯔꯣ ꯅꯣꯏꯗ
ꯑꯩꯈꯣꯏꯗꯗꯤ ꯅꯨꯡꯁꯥ ꯅꯨꯡꯁꯥꯁꯨ ꯁꯨꯁꯥ ꯅꯨꯡꯁꯥꯗꯤ ꯌꯥꯝ ꯁꯥꯕ ꯅꯣꯡꯁꯨ ꯁꯨꯡꯇꯥꯛ ꯍꯦꯛ ꯇꯥꯗꯕ ꯅꯣꯡ ꯇꯥꯒꯦ ꯅꯪ ꯑꯣ ꯅꯣꯡ ꯇꯥꯅꯕ ꯃꯪ ꯑꯗꯣꯝꯗꯤ ꯃꯪꯉꯒ ꯂꯩꯕ ꯁꯨ ꯇꯥꯗꯤ ꯇꯥꯔꯛꯇꯕ
ꯅꯪ ꯊꯕꯛ ꯄꯨꯡ ꯀꯌꯥꯗꯒꯤ ꯄꯨꯡ ꯀꯌꯥ ꯐꯥꯎ ꯇꯧꯕ꯭ꯔꯣ
ꯎꯝ ꯑꯌꯨꯛꯀꯤ ꯅꯤꯄꯥꯜ ꯃꯈꯥꯏ ꯅꯤꯄꯥꯜꯗ ꯆꯠꯄ ꯑꯗꯨꯒ ꯂꯣꯏꯕꯅ ꯄꯨꯡ ꯇꯔꯦꯠ ꯑꯏꯗ ꯂꯣꯏꯕ
ꯂꯣꯏꯔꯦꯍꯦ ꯌꯥꯝ ꯊꯦꯡꯉꯍꯦ
ꯍꯣꯏ ꯑꯁ ꯊꯦꯡꯕꯒꯤ ꯌꯥꯝ ꯅꯨꯡꯉꯥꯏꯗ ꯀꯕꯥꯛꯁꯦ
ꯎꯝ ꯍꯣꯇꯦꯜꯗ ꯇꯧꯕ꯭ꯔꯣ
ꯎꯝ ꯔꯦꯁꯇꯨꯔꯦꯟꯗꯅꯦ
ꯌꯥꯝ ꯐꯩꯅꯦ ꯑꯦꯛꯁꯄꯤꯔꯤꯟꯁ ꯀꯨꯝꯕ ꯌꯥꯝ ꯂꯩꯔꯝꯕꯅꯤꯅ ꯑꯗꯨꯗꯤ
ꯎꯝ ꯆꯍꯤ ꯑꯃ ꯍꯦꯜꯂꯦ ꯑꯅꯤ ꯁꯨꯔꯝꯃꯅꯤ ꯑꯗꯨꯒꯤ ꯑꯦꯛꯁꯄꯔꯌꯦꯟꯁꯇꯤ ꯑꯗꯨꯝ
ꯑꯣ ꯑꯗꯨ ꯑꯗꯨꯒꯨꯝꯕꯗꯣ ꯇ꯭ꯔꯦꯅꯤꯡ ꯌꯥꯎꯔꯒꯀꯣ ꯇ꯭ꯔꯦꯅꯤꯡ ꯌꯥꯎꯔꯗꯤ ꯑꯗꯨꯝ ꯃꯄꯥꯟ ꯂꯝꯗ ꯑꯗꯨꯝ ꯇꯧꯕ ꯐꯪꯕꯅꯦ ꯅꯣꯏꯗꯤ ꯑꯁꯤꯒꯨꯝꯕꯒꯤ ꯑꯦꯛꯁꯄꯤꯔꯤꯌꯦꯟꯁ ꯂꯩꯔꯕꯅꯤꯅ ꯇ꯭ꯔꯦꯟꯅꯤꯡ ꯇꯧꯔꯒ ꯐ꯭ꯔꯤꯒꯤ ꯇ꯭ꯔꯦꯟꯅꯤꯡ ꯂꯩꯕꯅꯦ ꯅꯣꯏ ꯂꯩꯐꯝ ꯃꯅꯥꯛꯇ
ꯈꯪꯗꯦꯗ ꯑꯗꯨꯒꯨꯝꯕꯒ ꯄꯥꯎꯒ ꯑꯝꯇ ꯇꯥꯗꯦꯗ
ꯑꯗꯨꯗ ꯇ꯭ꯔꯦꯅꯤꯡ ꯍꯥꯟꯅ ꯇꯧꯔꯦꯗꯅ ꯇꯧꯔꯒ ꯃꯣꯏꯅ ꯅꯪ ꯀꯔꯤ ꯇꯧꯅꯤꯡꯕ꯭ꯔꯥ ꯍꯥꯏꯔꯒ ꯑꯗꯨꯝ ꯅꯣꯏꯅ ꯄꯥꯝꯕ ꯔꯦꯁꯇꯨꯔꯦꯟꯒꯨꯝꯕꯗ ꯍꯣꯇꯦꯜꯒꯨꯝꯕꯗ ꯊꯕꯛ ꯄꯤꯒꯅꯤꯕꯀꯣ ꯑꯗꯨꯗ ꯇ꯭ꯔꯦꯅꯤꯡ ꯂꯣꯏꯔꯒ ꯇꯧꯔꯒ ꯑꯗꯨꯒ ꯃꯄꯥꯟ ꯂꯝꯗ ꯆꯠꯅꯤꯡꯉꯥꯏ ꯃꯣꯏꯅ ꯇꯥꯎꯕꯤꯒꯅꯤ ꯑꯗꯨꯒ ꯃꯄꯥꯟꯗ ꯊꯕꯛ ꯇꯧꯅꯤꯡꯉꯥꯏ
ꯍꯣꯏ ꯃꯄꯥꯟꯂꯨꯅ ꯊꯕꯛ ꯇꯧꯅꯤꯡꯉꯦ ꯍꯥꯏꯅ ꯑꯩꯈꯣꯏꯅ ꯆꯠꯂꯁꯨ ꯏꯁ꯭ꯄꯣꯟꯁꯔꯒꯤ ꯃꯈꯥꯗ ꯆꯠꯇ꯭ꯔꯗꯤ ꯑꯩꯈꯣꯏꯒꯤ ꯑꯩꯈꯣꯏꯗꯤ ꯀꯩꯅꯣ ꯍꯦꯛꯇ ꯃꯥꯡꯉꯦꯕ ꯑꯗꯨꯅ ꯀꯤꯕ ꯀꯤꯕꯁꯨ ꯐꯥꯎꯋꯤꯅꯦ
ꯇ꯭ꯔꯣ
ꯃꯄꯥꯟ ꯂꯝꯗ ꯆꯠꯅꯤꯡꯕꯅ ꯂꯩꯔꯕꯅꯦ ꯐꯥꯏꯅꯥꯟꯁꯦꯜ ꯍꯧꯖꯤꯛꯀꯤ ꯎꯝ ꯄꯩꯁꯥꯒꯤ ꯐꯤꯕꯝꯁꯤꯅ ꯂꯨꯔꯛꯄꯒꯤꯅꯦ
ꯑꯗꯨꯅꯤ ꯑꯗꯨꯅꯤ ꯄꯩꯁꯥꯗꯣ ꯍꯧꯖꯤꯛꯇꯤ ꯎꯝ ꯑꯉꯥꯡ ꯑꯣꯏꯔꯤꯕꯅꯤꯅ ꯄꯩꯁꯥꯗꯣ ꯐꯖꯅ ꯇꯥꯜꯂꯣ ꯑꯗꯨꯒ ꯌꯥꯔꯦ ꯍꯥꯏꯕ ꯀꯥꯟꯗ ꯃꯄꯥꯟꯗ ꯆꯠꯂꯣ ꯑꯗꯨꯅ ꯐꯒꯅꯤ ꯃꯄꯥꯟꯗꯗꯤ ꯄꯩꯁꯥ ꯇꯥꯟꯕ ꯅꯨꯡꯉꯥꯏꯗꯅ
ꯍꯣꯏ ꯎꯝ ꯃꯌꯥꯝ ꯃꯌꯥꯝ ꯇꯥꯔꯦ ꯍꯥꯏꯌꯦ ꯃꯄꯥꯟꯗꯗꯤ
ꯎꯝ ꯑꯁꯤꯗꯗꯤ ꯄꯩꯁꯥꯁꯦ ꯌꯥꯝꯗꯦꯕ ꯊꯕꯛꯇꯤ ꯋꯥꯏꯕꯀꯣ
ꯎꯝ ꯇꯧꯔꯤꯕ ꯊꯕꯛꯇꯨꯒꯤ ꯇꯥꯏꯃꯤꯡꯗꯨꯒ ꯂꯣꯏꯕ ꯇꯥꯏꯃꯤꯡꯗꯨꯒ ꯄꯤꯔꯤꯕ ꯄꯩꯁꯥꯗꯨꯒꯗꯤ ꯌꯥꯝ ꯈꯦꯠꯅꯔꯦꯕ
ꯑꯗꯨꯅꯦ ꯅꯣꯏ ꯅꯣꯏ ꯀꯥꯡꯕꯨꯁꯦ ꯌꯥꯝ ꯐꯩꯌꯦ ꯊꯕꯛ ꯀꯜꯂꯦꯕ ꯑꯁꯤꯒꯨꯝꯕꯁꯦ ꯃꯄꯥꯟꯗ ꯊꯣꯛꯄ ꯍꯩꯌꯦꯕ ꯅꯣꯏꯁꯦ
ꯑꯁ ꯍꯩꯇ꯭ꯔꯗꯤ ꯌꯨꯝ ꯌꯨꯝꯅ ꯑꯗꯨꯝ ꯂꯩꯕꯗꯣ ꯌꯥꯗ꯭ꯔꯦꯕ
ꯑ ꯃꯤ ꯃꯔꯛ ꯇꯤꯟꯕ ꯍꯩꯌꯦꯕ ꯅꯣꯏꯁꯦ ꯌꯥꯝ ꯐꯩꯌꯦꯕ ꯑꯩꯈꯣꯏꯗꯤ ꯑꯁ ꯑꯁꯤꯒꯨꯝꯕ ꯊꯕꯛ ꯇꯧꯕꯁꯤ ꯇꯥꯟꯕꯀꯣ ꯄꯩꯁꯥꯗꯤ ꯂꯧꯅꯤꯡꯕ ꯑꯁꯤꯒꯨꯝꯕ ꯊꯕꯛꯇꯤ ꯇꯟꯕ ꯑꯦ ꯃꯤ ꯑꯣꯏꯔꯔꯣꯏ ꯑꯩꯈꯣꯏꯗꯤ
ꯃꯤ ꯑꯣꯏꯅꯕ ꯍꯣꯠꯅꯕ ꯇꯥꯕꯅꯤꯅꯦ
ꯑꯣꯏꯔꯔꯣꯏ ꯑꯩꯈꯣꯏꯗꯤ ꯃꯇꯝ ꯍꯦꯟꯈ꯭ꯔꯦ
ꯃꯇꯝ ꯑꯁ ꯍꯧꯖꯤꯛ ꯃꯇꯝ ꯀꯔꯤꯅ ꯋꯥꯠꯂꯤꯕꯨ ꯀꯩꯅꯣ ꯃꯇꯝ ꯃꯇꯝꯒꯤ ꯉꯥꯛꯇꯅꯤ
ꯎꯝ ꯑꯩꯈꯣꯏꯗꯤ ꯆꯍꯤ ꯑꯥ ꯌꯧꯔꯦ
ꯌꯧꯔꯁꯨ ꯑꯁ ꯍꯧꯖꯤꯛ ꯌꯨꯝꯗꯤ ꯄꯥꯟꯂꯝꯈꯤꯔꯣꯏꯅꯦ
ꯑ ꯄꯥꯜꯂꯣꯏ
ꯌꯨꯝ ꯄꯥꯟꯗ꯭ꯔꯗꯤ ꯑꯗꯨꯝ ꯁꯨꯕ ꯌꯥꯏꯅꯦ
ꯌꯥꯏꯌꯦ ꯌꯥꯏꯌꯦ ꯑꯗꯨ ꯑꯣꯏꯔꯁꯨ ꯁꯤꯒꯨꯝꯕ ꯊꯕꯛꯇ ꯇꯧꯕꯁꯦ ꯇꯟꯕꯀꯣ ꯀꯔꯤ ꯍꯥꯏꯁꯤꯔꯥ ꯈꯪꯗꯦ ꯌꯨꯝꯗ ꯑꯗꯨꯝ ꯂꯩꯅꯤꯡꯉꯤꯅꯦ
ꯑꯗꯣ ꯌꯨꯝꯗ ꯂꯩꯔ ꯐꯤ
ꯌꯨꯝꯗ ꯂꯩꯔꯒ ꯄꯩꯁꯥ ꯊꯣꯛ ꯇꯦ ꯍꯣꯏ ꯑꯗꯨꯝ ꯀꯔꯤ ꯍꯥꯏꯁꯤꯔ ꯋꯥꯏꯑꯦꯕ ꯄꯩꯁꯥꯗꯤ ꯊꯣꯛꯇꯦ ꯆꯪꯕ ꯃꯐꯝ ꯉꯥꯛꯇ
ꯐꯤꯁꯥ ꯂꯣꯟꯁꯥ ꯍꯩꯔꯗꯤ ꯌꯥꯔꯦꯅꯦ
ꯐꯤꯁꯥ ꯂꯣꯟꯁꯥꯁꯨ ꯇꯟꯕ ꯊꯕꯛ ꯁꯨꯅꯤꯉꯥꯏ ꯌꯥꯝ ꯇꯜꯂꯦ ꯑꯩꯗꯤ ꯅꯅꯥꯎꯅꯨ ꯄꯥꯗꯣ ꯀꯣꯆꯤꯡꯒꯨꯝꯕ ꯂꯧꯕ꯭ꯔꯣ ꯇꯨꯏꯁꯟꯒꯨꯝꯕ
ꯍꯣꯏ ꯂꯧꯕꯅꯦ
ꯑꯥ ꯌꯥꯝ ꯐꯩꯅꯦ ꯅꯪꯁꯨ ꯃꯔꯝ ꯌꯥꯝ ꯑꯣꯛꯑꯦ ꯅꯣꯏ ꯀꯔꯤ ꯍꯥꯏꯁꯤꯔꯥ ꯑꯍꯟꯁꯨ ꯑꯣꯏꯗꯦ ꯑꯉꯥꯡ ꯑꯣꯏꯔꯤꯕꯅꯤꯅꯀꯣ ꯅꯣꯏ ꯅꯅꯥꯎ ꯅꯨꯄꯥ ꯈꯈꯣꯏꯒꯤ ꯑꯗꯨꯝ ꯌꯦꯡꯁꯤꯜꯂꯦꯕ ꯌꯥꯝ ꯐꯩ ꯅꯣꯏ ꯅꯃꯥ ꯅꯄꯥꯗꯣ ꯌꯥꯝ ꯍꯔꯥꯎꯔꯝꯒꯅꯤ
ꯈꯪꯗ꯭ꯔꯦꯗ ꯈꯣꯏꯅꯕꯨ ꯈꯔ ꯑꯍꯟ ꯑꯣꯏꯔꯕꯅꯤꯅ
ꯑꯗꯨꯅꯦ ꯑꯍꯜ ꯑꯣꯏꯕꯁꯦꯀꯣ ꯃꯊꯥ ꯁꯥꯕꯅꯦ
ꯃꯊꯥ ꯌꯥꯝ ꯁꯥꯏ ꯑꯃꯅ ꯁꯤ ꯇꯧꯕꯤꯌꯣ ꯑꯗꯨ ꯇꯧꯕꯤꯌꯣ ꯗꯤꯃꯥꯟ ꯂꯥꯛꯄꯁꯤ ꯁꯤꯗꯤ ꯊꯕꯛ ꯇꯧꯔꯦ ꯍꯥꯏꯕꯒꯤ ꯃꯣꯏꯒꯨꯝ
ꯅꯦ ꯁꯦꯟ ꯈꯔ ꯊꯣꯛꯑꯗꯤꯅꯦ ꯅꯦ ꯀꯔꯤ ꯍꯥꯏꯁꯤꯔꯥ ꯑꯉꯥꯡꯁꯤꯡꯗꯤ ꯀꯔꯤꯁꯨ ꯈꯟꯗꯕꯅꯦꯕ ꯑꯁ ꯁꯨꯃꯥꯏ ꯇꯧꯔꯝꯒꯅꯤ ꯈꯟꯗꯕꯅꯦ ꯃꯥꯗꯤ ꯁꯦꯜ ꯈꯔ ꯊꯣꯛꯑꯦ ꯍꯥꯏꯔꯗꯤ ꯗꯤꯃꯥꯟ ꯇꯧꯅꯤꯡꯉꯥꯏ ꯈ-
ꯎꯝ ꯗꯤꯃꯥꯟ ꯇꯧꯅꯕ ꯔꯦꯗꯤꯅꯤ ꯅꯪ ꯅꯪ ꯄꯩꯁꯥ ꯀꯔꯝ ꯀꯥꯟꯗ ꯐꯪꯒꯦꯔꯥ ꯐꯪꯉꯗꯤ ꯍꯥꯏꯔꯛꯎꯀꯣ ꯑꯩ ꯅꯪꯉꯣꯟꯗ ꯑꯁꯤ ꯂꯩ ꯂꯩꯕꯤꯌꯣ ꯍꯥꯏꯒꯦ ꯇꯧꯕꯅꯦ ꯀꯅꯦ ꯑꯁ ꯂꯣꯏꯔꯦ ꯂꯣꯏꯔꯦ ꯗꯤꯃꯥꯟꯁꯤꯅ ꯀꯤꯎꯗꯅꯦ
ꯑꯗꯨꯅꯦ
ꯎꯝ ꯑꯃꯒꯤ ꯑꯃꯒꯤ ꯂꯩꯕꯤꯔ ꯒ ꯑꯃꯒꯤ ꯂꯩꯕꯤꯗ꯭ꯔꯗꯤ ꯅꯨꯡꯉꯥꯏꯅꯗꯕꯒꯨꯝꯕ ꯇꯧꯕꯗꯣ
ꯑꯥ ꯑꯗꯨ ꯇꯧꯋꯦ
ꯑ ꯅꯪꯗꯨꯅꯦ ꯅꯨꯡꯁꯥꯅ ꯁꯥꯕꯅꯦ ꯅꯣꯏꯗꯗꯤ ꯏꯁꯤꯡ ꯅꯨꯡꯉꯥꯏꯕ꯭ꯔꯣ
ꯏꯁꯤꯡ ꯈꯪꯗꯦꯗ ꯆꯤꯡꯁꯦ ꯑꯩꯈꯣꯏꯗꯗꯤ ꯎ ꯃꯔꯥꯡ ꯀꯥꯏ ꯍꯟꯗꯛ ꯃꯣꯏ ꯗ꯭ꯔꯦꯟ ꯁꯦꯝꯕꯒꯤꯀꯣ ꯏꯁꯤꯡꯗꯣ ꯃꯔꯥꯡ ꯈꯔ ꯋꯥꯏꯑꯦ ꯏꯁꯤꯡꯗꯤ
ꯎꯝ ꯍꯟꯗꯛ ꯅꯣꯏꯗꯗꯤ ꯏꯁꯤꯡ ꯊꯨꯝꯅꯕꯅꯤꯅ ꯂꯩꯕ ꯅꯨꯡꯉꯥꯏꯔꯝꯒꯅꯤꯌꯦ
ꯍꯣꯏ ꯂꯅꯨꯡꯉꯥꯏ
ꯆꯍꯤ ꯈꯨꯗꯤꯡꯒꯤ ꯑꯁꯤ ꯊꯥ ꯖꯨꯂꯥꯏ ꯖꯨꯟ ꯖꯨꯂꯥꯏ ꯊꯣꯛꯑꯗꯤ ꯏꯁꯤꯡ ꯊꯨꯝꯕꯅꯦꯕꯀꯣ ꯀꯨꯝꯁꯤꯗꯤ ꯅꯣꯡ ꯇꯥꯗꯕꯅꯤꯅ
ꯅꯣꯡ ꯆꯨꯗꯕꯒꯤꯅꯦ ꯅꯣꯡ ꯆꯨꯔꯗꯤ ꯏꯁ ꯂꯝꯕꯤ ꯆꯠꯄ ꯌꯥꯔꯔꯣꯏ ꯁꯤꯡꯗꯨꯅ
ꯎꯝ ꯑꯗꯨꯅꯦ ꯇꯨꯀꯠꯆꯌꯦꯦ ꯍꯥꯒꯠꯆꯒꯅꯤ ꯑꯩꯈꯣꯏꯗꯤ ꯀꯩꯅꯣ ꯍꯥꯒꯠꯆꯕ ꯇꯣꯏꯅ ꯇꯧꯕ ꯃꯤꯁꯤꯡꯗꯤꯀꯣ
ꯎꯝ ꯃꯣꯏꯒꯤ ꯏꯁꯤꯡꯁꯨ ꯐꯠꯇꯦꯕ ꯀꯔꯤ ꯀꯔꯤ ꯑꯃꯣꯠ ꯑꯃꯣꯠ ꯑꯄꯥꯗꯣ ꯂꯣꯏꯅ ꯍꯨꯟꯗꯣꯛꯑꯝꯕꯅꯦꯕ ꯑꯗꯨꯗ ꯑꯗꯨꯒꯤ ꯄꯤꯡꯗꯅ ꯑꯃꯨꯛ ꯂꯥꯛꯑꯗꯤ
ꯎꯝ ꯃꯤꯗꯤ ꯌꯥꯝ ꯂꯥꯛꯄ꯭ꯔꯣ ꯅꯪꯒꯤ ꯗꯨꯀꯥꯟꯗ
ꯍꯣꯏ ꯈꯔ ꯈꯔ ꯑꯗꯨꯝ ꯂꯥꯛꯑꯦꯗ
ꯎꯝ ꯌꯥꯝ ꯐꯩꯅꯦ ꯑꯗꯣ ꯑ ꯉꯁꯤ ꯆꯥꯅꯤꯡꯉꯥꯏ ꯑꯗꯨꯝ ꯑꯆꯥꯄꯣꯠꯀꯨꯝꯕ ꯀꯔꯤ ꯍꯥꯏꯁꯤꯔꯥ ꯑꯗꯨꯒꯨꯝꯕ ꯇꯧꯔꯗꯤ ꯑꯗꯨꯝ ꯁꯤꯠꯇꯤ ꯁꯤꯠꯄ꯭ꯔꯥ
ꯎꯝ ꯃꯣꯃꯣꯗꯤ ꯌꯥꯝ ꯁꯤꯠꯂꯦꯍꯦ
ꯃꯣꯃꯣ ꯀꯌꯥ ꯇꯧꯕ꯭ꯔꯥ ꯆꯥꯝꯃꯒꯦ
ꯑꯩꯈꯣꯏꯒꯤ ꯆꯥꯃꯒ ꯏ ꯅ ꯇꯦ ꯄ꯭ꯂꯦꯟ
ꯂ꯭ꯂꯦꯇ ꯀꯌꯥ
ꯋꯥꯟ ꯇ꯭ꯋꯦꯟꯇꯤ ꯆꯥꯃꯒꯤ ꯇꯝꯗꯦꯕ ꯃꯤ ꯈꯔꯗꯤ ꯇꯝꯃꯦ ꯑꯗꯣ ꯑꯩꯈꯣꯏꯗꯤ ꯇꯝꯗꯦ
ꯆꯥꯝꯃ ꯀꯨꯟꯒꯤ ꯀꯌꯥ
ꯁꯤꯛꯁꯇꯤꯟ
ꯁꯤꯛꯁꯇꯤ ꯑꯩ ꯌꯥꯝꯃꯤꯅꯦ
ꯍꯣꯏ ꯌꯥꯝꯃꯅꯦ
ꯄꯤꯛꯄ꯭ꯔꯥ ꯆꯥꯎꯕ꯭ꯔꯥ
ꯄꯤꯛꯁꯨ ꯄꯤꯛꯇꯦ ꯆꯥꯎꯁꯨ ꯆꯥꯎꯗꯦ ꯁꯥꯏꯖ ꯃꯆꯥ ꯁꯥꯏꯖ ꯃꯤꯦꯗꯤꯌꯝꯅꯦ
ꯌꯥꯝ ꯐꯩꯅꯦ ꯍꯥꯎꯗꯤ ꯍꯥꯎꯕ꯭ꯔꯥ ꯅꯣꯏꯒꯤꯗꯣ ꯆꯤꯛꯀꯟꯒꯤ ꯇꯧꯕ꯭ꯔꯣ ꯌꯦꯟꯒꯤ ꯇꯧꯕ꯭ꯔꯣ ꯑꯦ ꯅꯪꯅ ꯁꯦꯝꯕ꯭ꯔꯣ
ꯑꯥꯎ
ꯌꯦꯡꯒꯤꯦꯔꯥ ꯑꯣꯀꯤꯔꯣ
ꯌꯦꯟꯒꯤꯁꯨ ꯑꯣꯛꯀꯤꯁꯨ ꯅꯅꯥꯟ ꯚꯦꯖꯀꯤꯁꯨ
ꯑꯣ ꯌꯥꯝ ꯐꯥꯏꯅꯦ ꯁꯨꯇꯤꯗꯤ ꯀꯔꯤꯁꯨ ꯄꯤꯗꯕ꯭ꯔꯣ ꯁꯨꯇꯤꯗꯤ ꯀꯩꯗꯧꯉꯥꯏ ꯄꯤꯒꯦ
ꯁꯨꯇꯤꯁꯦ ꯁꯟꯗꯦ ꯈꯨꯗꯤꯡ ꯄꯤꯌꯦ
ꯑꯣ ꯅꯪ ꯂꯥꯛꯑꯗꯤ ꯑꯩꯒꯤ ꯄ꯭ꯂꯦꯠ ꯑꯃ ꯄꯨꯕꯤꯔꯛꯑꯣꯅꯦ ꯌꯥꯕ꯭ꯔꯥ
ꯍꯣꯏꯅꯦ ꯄꯨꯔꯛꯀꯦꯅꯦ
ꯎꯝ ꯇꯔꯥ ꯇꯔꯨꯛꯇꯤ ꯌꯥꯝꯃꯦꯅꯀꯣ ꯕꯖꯥꯔꯗꯗꯤ ꯄ꯭ꯂꯦꯠ ꯑꯃꯗ ꯌꯥꯔꯣ ꯇꯔꯨꯛ ꯈꯛꯇꯅꯦ
ꯎꯝ ꯌꯥꯝꯅ ꯀꯩꯅꯣ ꯇꯧꯗꯕꯅꯦ ꯃꯣꯏꯒꯤ ꯍꯥꯏꯗꯤ ꯑꯩꯅ ꯍꯧꯖꯤꯛ ꯂꯩꯐꯝꯗꯨꯗꯤ ꯃꯣꯃꯣ ꯌꯥꯝ ꯑꯦꯕꯥꯏꯂꯦꯕꯜ ꯑꯣꯏꯌꯦꯗꯅ ꯑꯗꯨꯒꯤ ꯄꯤꯁꯇꯨ ꯌꯥꯝ ꯌꯥꯝ ꯇꯧꯋꯦꯕ
ꯎꯝ ꯏꯌꯥꯝꯕ ꯃꯐꯝꯗꯅ ꯃꯤꯁꯨ ꯆꯪꯕꯅꯦ
ꯎꯝ ꯃꯤꯗꯤ ꯑꯗꯨꯝ ꯆꯪꯉꯦ ꯑꯁ ꯀꯥꯡ ꯃꯇꯝꯗꯗꯤ ꯏꯃꯥꯏ ꯌꯨꯝ ꯍꯦꯛ ꯂꯥꯛꯄꯗꯒꯤ ꯂꯣꯏꯕ ꯐꯥꯎꯅꯦ
ꯑꯥ ꯍꯧꯔꯨꯅꯤ ꯀꯥꯡ ꯃꯇꯝ ꯌꯥꯎꯔꯛꯑꯦ ꯊꯕꯛ ꯆꯤꯟꯕ ꯪ ꯌꯥꯎꯔꯒꯅꯤ ꯅꯣꯏ ꯅꯪ ꯀꯩꯗꯧꯉꯩ ꯑꯃꯨꯛ ꯂꯥꯛꯀꯦꯔꯣ
ꯑꯩ ꯑꯩꯒꯤ ꯕꯥꯔꯗꯦꯗ ꯂꯥꯛꯁꯤꯔꯅ ꯈꯟꯕꯅꯤꯅꯦ
ꯅꯪ ꯔꯗꯦ ꯀꯩꯗꯧꯅꯦ
ꯃꯊꯪ ꯊꯥ ꯃꯊꯪꯒꯤ ꯋꯤꯛꯇ ꯁꯟꯗꯦ ꯑꯟ ꯑꯃ
ꯍꯟꯗꯛꯀꯤ ꯁꯟꯗꯦꯁꯤꯅ ꯄꯥꯔꯒ ꯑꯅꯤꯗꯤ ꯋꯥꯠꯂꯤ
ꯑ ꯑꯗꯨꯗꯤ
ꯑꯇꯥꯅꯤ ꯋꯥꯔꯒꯦ
ꯑꯥ
ꯈꯪꯗꯦꯗ ꯑꯗꯨꯗꯤ ꯏꯅꯦꯗꯤ ꯀꯩꯗꯧꯉꯩ ꯂꯥꯛꯀꯦ ꯍꯥꯏꯕ꯭ꯔꯣ
ꯑ ꯏꯅꯦ ꯈꯪꯗꯦ ꯏꯅꯦꯗꯣ ꯉꯁꯤ ꯉꯔꯥꯡꯗꯣ ꯉꯁꯤ ꯆꯠꯀꯅꯤ ꯍꯥꯏꯕꯅꯦ ꯑꯗꯣ ꯆꯠꯅꯤꯡꯗꯦ ꯈꯣꯠꯇꯦꯅ ꯍꯥꯏꯌꯦꯅ ꯈꯪꯗꯦꯗ
ꯑꯣ ꯑꯗꯨꯗꯤ ꯑꯩ ꯐꯣꯟ ꯇꯧꯒꯦ ꯍꯣꯔꯦꯟ ꯀꯣ ꯃꯥ ꯉꯁꯤ ꯂꯥꯛꯀꯅꯤ ꯍꯥꯏꯔꯗꯤ ꯃꯣꯃꯣꯗꯣ ꯄꯤꯔꯛꯑꯣꯕ ꯑꯩꯒꯤ
ꯍꯣꯏꯅꯦ ꯍꯅꯦ
ꯑꯩ ꯖꯤꯄꯦ ꯇꯧꯔꯒꯦꯕ
ꯃꯥ ꯎꯝ ꯎꯝ ꯖꯤꯄꯦ ꯇꯧꯗ꯭ꯔꯁꯨ ꯌꯥꯏꯗ ꯑꯩꯈꯣꯏꯒꯤꯗꯤ ꯌꯨꯝꯕꯨꯗꯣ ꯐꯕꯅꯤꯅ ꯗꯦ ꯐ꯭ꯔꯤ ꯐ꯭ꯔꯤꯗ ꯑꯗꯨꯝ ꯂꯧꯕ ꯌꯥꯏꯑꯕ
ꯀꯩꯒꯤ
ꯑꯩꯅ ꯑꯩꯅ ꯌꯨꯝꯗ ꯄꯨꯒꯦ ꯍꯥꯏꯔꯗꯤ ꯌꯥꯏꯑꯕ ꯀꯩꯁꯨ ꯀꯥꯏꯗꯦꯕ
ꯎ ꯑꯗꯨ ꯑꯣꯏꯔꯁꯨ